ꯍꯦꯜꯂꯣ
ꯇꯥꯕ꯭ꯔꯣ
ꯇꯥꯏꯌꯦ ꯇꯥꯏꯌꯦ
ꯑꯣ ꯋꯥꯔꯤ ꯁꯥꯟꯅꯁꯤꯀꯣ ꯃꯤꯅꯤꯠ ꯃꯤꯅꯤꯠ ꯃꯉꯥ ꯃꯉꯥ ꯆꯥꯅꯁꯦ
ꯍꯣꯏ ꯍꯣꯏ
ꯅꯪ ꯃꯤꯅꯤꯠ ꯃꯉꯥ ꯍꯥꯟꯅ ꯁꯥꯔꯛꯑꯣ ꯑꯗꯨ ꯃꯇꯨꯡ ꯑꯩ ꯑꯩ ꯑꯃꯨꯛ ꯁꯔꯛꯑꯒꯦ ꯌꯥꯕ꯭ꯔꯣ
ꯌꯥꯏ ꯌꯥꯏ ꯀꯩꯗꯧꯔꯤꯒꯦ
ꯑꯩꯔꯣ
ꯍꯣꯏ
ꯍꯧꯖꯤꯛꯇꯪ ꯆꯥꯔꯖ ꯂꯣꯏꯔꯒ ꯐꯃꯨꯡꯗ ꯍꯤꯞꯄꯒ ꯂꯩꯌꯦ ꯅꯪꯗꯤ
ꯑꯩꯗꯤ ꯐꯝꯃꯤ
ꯐꯝꯃꯦ ꯀꯃꯥꯏ ꯀꯃꯥꯏꯅ ꯐꯝꯃꯤꯅꯣ ꯅꯈꯣꯡꯗꯣ ꯀꯃꯥꯏꯅ ꯊꯝꯒꯦ
ꯑꯁ ꯑꯩꯒꯤ ꯈꯣꯡ ꯈꯣꯡ ꯑꯃꯅ ꯀꯔꯤ ꯍꯥꯏꯁ ꯍꯥꯏꯁꯤꯔꯥ ꯈꯣꯡ ꯑꯃꯅ ꯃꯈꯥꯗ ꯈꯣꯡ ꯑꯃꯅ ꯃꯊꯛꯇ
ꯑꯠꯆꯥ ꯑꯗꯨ ꯅꯨꯡꯉꯥꯏꯕꯒꯤ
ꯍꯣꯏ ꯑꯧ ꯅꯨꯡꯉꯥꯏꯕ ꯁ꯭ꯇꯥꯏꯅꯦ ꯑꯗꯣ
ꯍꯣꯏ ꯑꯁ ꯅꯪ ꯅꯪ ꯈꯨꯣꯟꯖꯦꯜꯁꯤꯗꯤ ꯐꯖꯩꯌꯦ ꯀꯩꯀꯩ ꯆꯥꯕ꯭ꯔꯣ
ꯑꯁ ꯑꯥ ꯑꯗꯨꯝ ꯄꯡꯆꯥ ꯆꯥꯏꯌꯦꯗ
ꯑꯣ ꯑꯗꯨ ꯄꯡꯆꯥꯥ ꯆꯥꯕꯗꯣ ꯑꯃꯔꯛ ꯑꯥ ꯅꯪ ꯆꯥꯕꯗꯣ ꯑꯃ ꯑꯃꯔꯛ ꯑꯃꯇꯪ ꯑꯣꯏꯔꯁꯨ ꯍꯥꯏꯕꯤꯌꯨ ꯑꯩꯁꯨ ꯆꯥꯒꯦꯕ
ꯑꯣ ꯑꯩꯗꯤꯀꯣ ꯃꯤꯅ ꯀꯔꯤ ꯍꯥꯏꯁꯤꯔ ꯃꯤꯅ ꯄꯥꯝꯖꯕꯗꯣ
ꯍꯣꯏ
ꯑꯁ ꯈꯡꯗꯦꯗ
ꯑꯥ ꯍꯣꯏ ꯍꯣꯏ ꯍꯣꯏ ꯍꯣꯏ ꯍꯣꯏ ꯍꯣꯏ ꯐꯔꯦ ꯐꯔꯦ ꯑꯗꯨ ꯀꯅꯥ ꯀꯅꯥ ꯂꯩꯒꯦ
ꯑ ꯏꯃꯥꯅꯕꯤꯒ
ꯑꯥ ꯅꯃꯥꯟꯅꯕꯤꯗꯤ ꯀꯣꯜ ꯇꯧꯗ꯭ꯔꯣ
ꯍꯣꯏ ꯇꯧꯗꯦ
ꯃꯣꯏ ꯃꯣꯏꯁꯨ ꯇꯧꯍꯜꯂꯣ ꯃꯣꯏꯁꯨ ꯑꯁ ꯇꯧꯍꯜꯂꯣ
ꯇꯧꯍꯜꯂꯔꯣꯏ ꯑꯗꯨꯒꯨꯝꯕꯗꯤ ꯑꯗꯣ ꯀꯣꯟꯅ ꯀꯣꯟꯅ
ꯑꯗꯣ ꯉꯁꯤ ꯑꯌꯨꯛꯇꯤ ꯀꯩ ꯃꯊꯦꯜ ꯆꯥꯕꯤꯔꯒꯦ
ꯑꯥ ꯉꯁꯤꯒꯤꯗꯤ ꯑꯩꯈꯣꯏ ꯆꯥ ꯆꯥꯕꯁꯦ ꯀꯔꯤꯔꯥ ꯀꯔꯤꯔꯥ ꯑꯁꯒ꯭ꯔꯤ ꯆꯥꯏ ꯍꯣꯏ
ꯑꯣ ꯑꯁ ꯌꯥꯝ ꯆꯞ ꯃꯥꯟꯅꯩꯌꯦ ꯏꯕꯥꯅꯤ
ꯑꯣ ꯑꯁ ꯌꯥꯝ ꯍꯥꯎꯕꯅꯦ ꯁꯧꯒ꯭ꯔꯤꯗꯤ
ꯍꯣꯏ
ꯁꯧꯒ꯭ꯔꯤ ꯆꯥꯔꯒ ꯑꯁ ꯅꯪ ꯇꯧꯕꯁꯤꯗꯤ ꯋꯥꯈꯜꯒꯁꯦ ꯏꯅꯧ ꯅꯧꯋꯦ
ꯁꯧꯒ꯭ꯔꯤ ꯆꯥꯔꯒ ꯀꯔꯤ ꯍꯥꯏꯁꯤꯔꯥ ꯃꯔꯣꯛ ꯃꯦꯠ ꯔꯒ ꯀꯣ ꯊꯥꯡꯖꯤꯡꯗ ꯑꯁ ꯌꯥꯝ ꯍꯥꯎꯋꯦ
ꯑꯗꯨꯒ ꯌꯦꯔꯨꯝ ꯑꯉꯧꯕꯒꯨꯝꯕ ꯀꯣ ꯑꯗꯨꯝ ꯑꯃ ꯑꯃ ꯌꯥꯎꯔꯗꯤ ꯑꯁ ꯁꯥꯗꯩ ꯍꯦꯟ ꯁꯥꯅ ꯀꯩꯁꯨ ꯍꯦꯜꯂꯣꯏ
ꯑꯗꯨꯅꯦ
ꯑꯗꯨ ꯅꯪ ꯑꯗꯨ ꯅꯪꯗꯤ ꯀꯣꯂꯦꯖ ꯀꯨꯝꯕ ꯀꯥꯕ ꯂꯣꯏꯔꯕꯣ ꯅꯠꯇ꯭ꯔꯒ ꯀꯥꯔꯤꯔꯣ
ꯑꯩꯗꯤ ꯀꯥꯗ꯭ꯔꯤ
ꯀꯥꯗ꯭ꯔꯦ ꯍꯥꯏꯕ꯭ꯔꯥ ꯀꯥꯗ꯭ꯔꯤ ꯍꯥꯏꯕ꯭ꯔꯥ
ꯀꯥꯗ꯭ꯔꯤ ꯍꯧꯖꯤꯛ ꯀꯥꯟꯁꯦ ꯚꯦꯀꯦꯁꯟ ꯂꯩꯕꯒꯤ ꯌꯨꯝꯗ ꯂꯥꯛꯄꯀꯣ
ꯑꯣ ꯑꯁ ꯌꯥꯝ ꯐꯩꯅꯦ ꯅꯪꯗꯤ
ꯍꯣꯏ ꯑꯗꯨꯝ ꯌꯨꯝꯗ ꯂꯩꯔꯒ ꯀꯩꯝꯇ ꯇꯧꯗꯕꯤꯗ ꯑꯗꯨꯝ ꯇꯨꯝꯔꯒ
ꯑꯣ ꯑꯁ ꯃꯔꯝ ꯃꯔꯝ ꯃꯣꯛꯄꯤ ꯏꯆꯟ ꯅꯨꯄꯤꯅꯤꯅꯦ ꯑꯗꯨꯗꯤ
ꯑꯗꯨꯅꯦ ꯈ꯭ꯋꯥꯏꯗꯒꯤ ꯃꯔꯝ ꯑꯣꯛꯄꯗꯣ
ꯑꯣꯏ
ꯅꯪꯗꯤ
ꯑꯩꯗꯤ ꯑꯗꯨꯝ ꯀꯥꯔꯤꯌꯦ ꯍꯥꯏꯇꯥꯔꯦ ꯑꯗꯨꯕꯨ ꯁꯨꯡ ꯆꯠ ꯆꯠꯇꯦ ꯑꯩꯗꯤ
ꯑꯁ ꯀꯩꯒꯤ
ꯑꯩ ꯑꯁ ꯑꯩ ꯁꯨꯡꯆꯠ ꯆꯠꯇꯦꯕ
ꯑꯣ ꯅꯪꯅ ꯌꯥꯝ ꯅꯩꯌꯦ ꯍꯦ ꯑꯗꯨꯗꯤ ꯅꯩꯕ ꯅꯨꯄꯥꯔꯥ
ꯍꯥꯏꯕ ꯏꯟꯗꯕ ꯅꯨꯄꯥꯅꯦ ꯑꯩꯗꯤ
ꯌꯥꯝ ꯐꯩꯍꯦ ꯑꯗꯨꯗꯤ ꯌꯥꯝ ꯐꯕ ꯅꯨꯄꯥꯕꯨ ꯋꯥꯔꯤ ꯁꯥꯟꯅꯔꯦꯍꯦ ꯑꯗꯨꯗꯤ
ꯑꯥ ꯑꯗꯨꯝ ꯍꯧꯖꯤꯛ ꯇꯧꯕꯁꯤꯅ ꯂꯣꯏꯕ ꯑꯣꯏꯍꯟꯒꯅꯨ ꯑꯗꯨꯝ ꯃꯊꯪꯗꯁꯨ ꯑꯗꯨꯝ ꯇꯧꯔꯛꯎꯀꯣ
ꯍꯣꯏ ꯍꯣꯏ ꯑꯗꯨꯝ ꯈꯪꯅꯁꯤꯀꯣ ꯍꯣꯏ ꯑꯗꯨꯒ ꯅꯣꯏꯗꯤ ꯕꯣꯜꯗꯤ ꯌꯦꯡꯕ꯭ꯔꯣ
ꯑꯁ ꯑꯦꯚ꯭ꯔꯤ ꯅꯨꯡꯇꯤꯒꯤ ꯌꯦꯡꯉꯦ ꯑꯩꯈꯣꯏꯗꯤ
ꯑꯣ ꯅꯨꯡꯇꯤꯒꯤ ꯌꯦꯡꯉꯦ ꯑꯁ ꯑꯩꯗꯤꯀꯣ
ꯍꯣꯏ
ꯑꯩꯒꯤ ꯅꯨꯄꯥ ꯁꯥꯟꯅꯕꯒꯤ ꯕ꯭ꯔꯥꯖꯤꯜꯒꯤ ꯈꯛꯇ ꯌꯦꯡꯉꯦ
ꯏꯌꯥ ꯌꯥ ꯏꯃꯥꯏꯕꯦꯝꯃ ꯑꯗꯨꯗꯤ ꯉꯁꯤꯁꯦ ꯂꯩꯔꯤꯅꯦ ꯕꯣꯜꯁꯦ
ꯂꯩꯌꯦ ꯂꯩꯌꯦ ꯍꯣꯏ ꯍꯣꯏ
ꯍꯣꯔꯦꯟ ꯁꯣꯏꯗꯕꯤꯗ ꯌꯦꯡꯉꯣꯀꯣ
ꯍꯣꯏ ꯉꯥꯏꯗꯣꯏꯅꯦ ꯀ꯭ꯔꯤꯔꯥ
ꯍꯣꯏ ꯑꯗꯨ ꯁꯥꯟꯅꯕ ꯂꯣꯏꯔ ꯀꯥꯟꯗ ꯑꯃꯨꯛ ꯅꯣꯏ ꯅꯪꯒꯤ ꯅꯨꯄꯥꯗꯣ ꯉꯝꯃꯗꯤ ꯑꯩꯉꯣꯟꯗ ꯇꯦꯛꯁ ꯊꯥꯔꯛꯎꯀꯣ
ꯍꯣꯏ ꯍꯣꯏ ꯅꯪꯗꯤ
ꯑ ꯍꯥꯏꯔꯣ ꯍꯥꯏꯔꯣ
ꯅꯪ ꯌꯦꯡꯔꯣꯏꯗ꯭ꯔꯣ
ꯑꯩꯗꯤ ꯌꯦꯡꯒꯅꯤ ꯀꯔꯤꯒꯤ ꯌꯦꯡꯉꯣꯏꯗ꯭ꯔꯣ
ꯑꯗꯨꯗꯤ ꯀꯅꯥꯕꯨ ꯁꯞꯄꯣꯔꯠ ꯇꯧꯕ ꯅꯪꯅ
ꯑꯩ ꯏꯔꯥ ꯍꯣꯔꯦꯟꯒꯤ ꯍꯥꯏꯔꯒꯗꯤ ꯑꯗꯨꯝ ꯏꯕꯥꯅꯤ ꯆꯞ ꯃꯥꯟꯅꯩꯌꯦ ꯍꯣꯔꯦꯟ ꯒꯤ ꯍꯥꯏꯔꯒꯗꯤ ꯀꯣ ꯃꯠ
ꯍꯣꯏ ꯍꯣꯏ ꯍꯣꯏ ꯑꯥ ꯑꯥ ꯑꯗꯨꯅꯦ
ꯑꯗꯨ ꯌꯦꯡꯃꯤꯟꯅꯁꯤꯀꯣ
ꯍꯣꯏ ꯍꯣꯏ ꯌꯦꯡꯃꯤꯟꯅꯁꯦ ꯑꯁ ꯕ꯭ꯔꯥꯖꯤꯜ ꯈ꯭ꯋꯥꯏꯗꯒꯤ ꯅꯪꯅ ꯄꯥꯝꯕꯗꯤ ꯀꯅꯥꯔꯥ
ꯆꯞ ꯃꯥꯟꯅꯩꯌꯦ ꯏꯕꯟꯅꯤ
ꯑꯗꯨꯗꯤ ꯆꯞ ꯆꯥꯔꯦ ꯍꯦ ꯏꯕꯥꯅꯤꯁꯦ
ꯍꯣꯏ ꯅꯪꯁꯤꯗꯤꯕꯥ ꯕꯦꯔꯥꯅꯦ
ꯄꯨꯔꯥ ꯕꯦꯔꯅꯦ ꯍꯦ ꯅꯪꯁꯨ
ꯏꯕꯥꯅꯤꯁꯦ ꯊꯦꯡꯅ ꯀꯣꯜ ꯇꯧꯋꯤꯗ ꯅꯍꯥꯟꯗꯤ ꯇꯧꯒꯗꯕꯅꯤꯅꯦ ꯏꯌꯥ
ꯑꯗꯨꯅꯦ ꯀꯔꯤꯒꯤꯔ ꯅꯡꯁꯨ ꯑꯗꯨꯅꯦ
ꯑꯗꯨ ꯅꯪꯗꯤ ꯌꯥ ꯅꯆꯤꯟ ꯅꯥꯅꯥꯎ ꯀꯌꯥꯅꯣ
ꯑꯁ ꯑꯩꯗꯤ ꯑꯥ ꯃꯔꯤ ꯃꯉꯥ
ꯑꯥ ꯑꯗꯨ ꯃꯃꯥ ꯕꯕꯥꯈꯣꯏ ꯃꯃꯥ ꯕꯕꯥꯈꯣꯏ ꯅꯨꯡꯉꯥꯏꯔꯤꯕꯣ
ꯅꯨꯡꯉꯥꯏꯔꯤꯌꯦ
ꯑꯣ ꯑꯩꯗꯤꯀꯣ ꯇꯣꯝꯄꯣꯛ ꯁꯅꯥ ꯃꯇꯨꯝꯅꯦ
ꯑꯁ ꯌꯥꯝ ꯈ꯭ꯋꯥꯏꯗꯒꯤ ꯑꯗꯨꯒꯤꯅꯦ ꯅꯪ ꯃꯆꯤꯟ ꯌꯥꯝ ꯀꯟꯕ ꯑꯗꯣ
ꯑꯗꯨꯅꯦ ꯈ꯭ꯋꯥꯏꯗꯒꯤ ꯍꯥꯏꯕ ꯏꯟꯕ ꯑꯉꯥꯡ ꯍꯥꯏꯗꯣ ꯑꯩ ꯇꯥꯔꯕꯅꯦ
ꯑꯗꯨꯒꯤꯅꯦ
ꯍꯣꯏ
ꯑꯁ ꯌꯥꯝ ꯀꯔꯤ ꯍꯥꯏꯁꯤꯔꯥ ꯃꯍꯥꯔꯥꯖꯥ ꯍꯥꯏ ꯁꯤꯔꯥ ꯅꯪꯁꯦ ꯇꯧꯅꯤꯡ ꯇꯧꯅꯤꯡꯕ ꯇꯧꯕꯗꯣ
ꯑꯗꯨ ꯇꯥꯏ
ꯑꯗꯨ ꯑꯣꯏꯔꯝꯅꯤꯍꯦ ꯑꯗꯨꯗꯤ ꯅꯪꯁꯦ
ꯑꯣ ꯑꯗꯨ ꯍꯌꯦꯡꯗꯤ ꯀꯩ ꯀꯩ ꯊꯕꯛ ꯇꯧꯔꯅꯤ ꯀꯩ ꯀꯩ ꯊꯕꯛ ꯆꯠꯂꯅꯤ
ꯍꯌꯦꯡꯗꯤ ꯈꯪꯗꯦꯗ ꯏꯃꯥꯟꯅꯕꯤ ꯑꯥ ꯑꯃꯗꯤ ꯀꯧꯔꯝꯃꯦꯕ ꯂꯥꯎ ꯆꯠꯅꯤꯡꯉꯥꯏ ꯍꯣꯏ
ꯑꯁ ꯌꯥꯝ ꯅꯨꯡꯁꯤꯌꯦ ꯂꯧ ꯆꯠꯅꯤꯡꯉꯦ ꯍꯥꯏꯔꯒ
ꯑꯥꯎ ꯑꯩꯈꯣꯏꯗꯤ ꯂꯧꯗꯣ ꯂꯩꯇꯦ ꯑꯗꯨ ꯑꯣꯏꯔꯁꯨ ꯏꯃꯥꯟꯅꯕꯤ ꯕꯤ ꯂꯩꯕ ꯑꯗꯨꯒꯤ ꯃꯥꯅ ꯆꯠꯃꯤꯟꯅꯁꯦ ꯆꯠꯃꯤꯟꯅꯁꯦꯅ ꯍꯥꯏꯕ ꯑꯗꯨꯒꯤ ꯑꯥ ꯅꯨꯡꯉꯥꯏꯇꯦꯅ ꯆꯠꯁꯤꯔꯥꯅ
ꯑꯁ ꯅꯪ ꯋꯥ ꯀꯨꯉꯪꯗꯣ ꯌꯥꯝꯅ ꯐꯖꯩꯌꯦ
ꯑꯣ ꯑꯗꯨ ꯇꯧꯕ꯭ꯔꯥ ꯑꯁ ꯅꯪꯅ ꯀꯔꯤ ꯍꯥꯏꯁꯤꯔꯥ ꯑꯩꯕꯨ ꯑꯥ ꯑꯁ
ꯊꯒꯠꯄ ꯑꯥ
ꯑꯥ ꯍꯣꯏ ꯍꯣꯏ ꯍꯣꯏ ꯍꯣꯏ ꯍꯣꯏ ꯑꯗꯨꯝ ꯇꯧꯋꯦ ꯑꯁ ꯑꯁ ꯑꯩ ꯌꯥꯝ ꯅꯨꯡꯉꯥꯏꯍꯦ
ꯑꯩꯗꯤ ꯊꯥꯒꯠꯄꯁꯦ ꯑꯗꯨꯝ ꯑꯥ ꯑꯗꯨꯝ ꯃꯁ ꯅꯠꯇꯦ ꯃꯁꯥꯒꯤ ꯅꯠꯇꯦꯕꯀꯣ ꯑꯗꯨꯝ ꯑꯩꯅ ꯌꯥꯝꯅ ꯑꯝ ꯍꯥꯏ ꯍꯥꯏꯕ ꯏꯟꯕ ꯑꯉꯥꯡ ꯑꯗꯨꯒꯨꯝꯕ ꯃꯔꯝ ꯃꯣꯛꯄ ꯃꯔꯝ ꯃꯣꯛꯄꯤ ꯑꯣꯏꯔꯒ ꯗꯤ ꯑꯩꯗꯤ ꯑꯗꯨꯝ ꯊꯥꯒꯠꯂꯦꯕ ꯑꯗꯨꯅꯦꯕ
ꯑꯗꯨꯒꯤꯔ ꯅꯪ ꯊꯥ ꯑꯥ ꯑꯥ ꯑꯥ ꯌꯥꯝ ꯐꯩꯍꯦ ꯑꯗꯨꯗꯤ ꯑꯁ ꯑꯩ ꯌꯥꯝ ꯍꯔꯥꯎꯋꯤꯍꯦ
ꯑꯥ ꯍꯔꯥꯎ ꯅꯣꯛꯑꯣ ꯑꯝꯇ ꯅꯣꯛꯑꯣ ꯍꯥ
ꯍꯣꯏ ꯅꯣꯛꯄꯗꯤ ꯍꯛꯆꯥꯡ ꯐꯥ ꯅꯣꯛꯄꯗꯤ ꯍꯛꯆꯥꯡ ꯐꯥꯕꯅꯦꯕ ꯑꯗꯨꯒꯤꯅꯦꯗ ꯑꯩꯅ ꯍꯥꯏꯗꯤ ꯎꯝ
ꯅꯪꯁꯨꯨ ꯅꯣꯛꯑꯣ ꯑꯗꯨꯗꯤ
ꯑꯩꯁ ꯅꯣꯅꯤꯡꯗꯕꯅꯦ ꯕ ꯅꯪꯅ ꯅꯣꯛꯑꯣ ꯍꯥꯏꯕꯗ ꯑꯗꯨꯝ ꯃꯁꯥꯅ ꯑꯗꯨꯝ ꯅꯣꯛꯊꯣꯛꯈ꯭ꯔꯦꯕ ꯑꯩꯁꯦ
ꯅꯝꯐꯨꯗ ꯅꯣꯛꯄ꯭ꯔꯥ
ꯅꯝꯐꯨꯗ ꯅꯣꯛꯄꯅꯦꯕ ꯑꯗꯨ ꯅꯣꯛ ꯅꯣꯛꯑꯀꯥꯟꯗ ꯑꯗꯨꯝ ꯅꯣꯛꯅꯤꯡꯕ
ꯑꯥ ꯑꯥ ꯑꯥ ꯑꯁ ꯌꯥꯏꯌꯦꯍꯦ ꯅꯪꯁꯨ ꯖꯥꯠ ꯖꯥꯠꯅꯤ ꯍꯦ ꯁꯦ
ꯑꯗꯨ ꯅꯪ ꯅꯪꯒꯤ ꯈꯣꯟꯖꯦꯟꯅ ꯇꯥꯛꯄꯗꯤ ꯅꯪꯁꯦ ꯌꯥꯝꯅꯗꯤ ꯑꯍꯟ ꯑꯣꯏꯗ꯭ꯔꯤ ꯀꯣ
ꯑꯥ ꯑꯗꯣ
ꯑꯥ ꯑꯩ ꯅꯪ ꯈꯣꯟꯖꯦꯜꯗꯤ ꯑꯗꯨꯝ ꯈꯪꯉꯦꯕꯀꯣ ꯌꯥꯝꯅ ꯑꯍꯟ ꯕꯨꯗꯤ ꯑꯣꯏꯗ꯭ꯔꯤ ꯑꯗꯨꯕꯨ ꯌꯥꯏ ꯑꯗꯨꯝ ꯌꯥꯕꯩ ꯃꯇꯝꯅꯤ ꯑꯥ ꯑꯍꯟꯁꯨ ꯅꯠ ꯅꯠꯇꯕ ꯑꯉꯥꯡꯁꯨꯅ ꯆꯞ ꯆꯥꯕ ꯃꯇꯝꯅꯤ ꯄꯥꯈꯪꯁꯤꯡꯅ ꯄꯥꯝꯕꯒꯤ ꯃꯇꯝ ꯍꯥ ꯑꯗꯨꯝ ꯑꯗꯨꯏ ꯃꯇꯝꯅꯦꯕ ꯅꯪꯁꯦ
ꯑꯁ ꯅꯪꯁꯦ ꯋꯥ ꯉꯥꯡꯕ ꯌꯥꯝ ꯍꯩꯌꯦꯍꯦ
ꯑꯩꯌꯥ ꯑꯗꯨꯏ ꯅꯠꯇꯦ ꯑꯩ ꯑꯁꯦꯡꯕ ꯑꯁꯦꯡꯕ ꯑꯗꯨꯝ ꯍꯥꯏꯕꯅꯦ ꯑꯩꯗꯤ
ꯑꯣ ꯑꯗꯨꯔ ꯑꯁ
ꯍꯣꯏ ꯅꯪ ꯑꯩꯕꯨ ꯂꯥꯟꯅ ꯈꯟꯒꯅꯣꯕ ꯑꯩꯅ ꯑꯗꯨꯝ ꯑꯁꯦꯡꯕ ꯑꯁꯦꯡꯕ ꯍꯥꯏꯕꯅꯦꯕ ꯑꯩꯗꯤ
ꯑꯣ ꯑꯩꯁꯨ ꯑꯥ ꯀꯔꯤ ꯍꯥꯏꯁꯤꯔꯥ ꯆꯨꯝꯅ ꯍꯪꯕꯅꯦꯕ
ꯍꯣꯏ ꯀꯩꯁꯨ ꯀꯥꯏꯗꯦ ꯑꯗꯨ ꯅꯃꯥꯟꯅꯕꯤ ꯃꯤ ꯀꯌꯥ ꯂꯩꯕꯅꯣ ꯅꯣꯏꯗꯤ
ꯑꯍꯨꯝ ꯂꯩꯌꯦ
ꯑꯍꯨꯝ ꯂꯩꯌꯦ
ꯍꯣꯏ
ꯑꯗꯨ ꯃꯃꯥ ꯕꯕꯥꯗꯤ ꯑꯗꯨꯝ ꯌꯨꯝꯗ ꯂꯩꯔꯤꯕꯣ
ꯑ ꯊꯕꯛ ꯆꯠꯂꯦ ꯃꯣꯢꯗꯤ
ꯑꯣ ꯑꯁ ꯃꯣꯢꯗꯤ ꯊꯕꯛ ꯆꯥꯔꯗꯤ ꯊꯕꯛ ꯆꯠꯂꯤꯗꯤ ꯌꯥꯝ ꯋꯥꯢꯔꯅꯤ ꯑꯗꯨ ꯂꯨꯅ ꯇꯧꯋꯀꯣ ꯃꯃꯥ ꯕꯕꯥꯕꯨꯣ
ꯂꯨꯅ ꯇꯧꯗꯕꯅꯦ
ꯎꯝ ꯃꯃꯥ ꯕꯕꯥꯗꯤ ꯃꯤꯠꯅ ꯎꯕ ꯂꯥꯢꯅꯦꯀꯣ
ꯑꯗꯨꯅꯦ ꯑꯗꯨꯅꯦ ꯍꯥꯢ ꯍꯥꯢ ꯍꯥꯢꯔꯕ ꯅꯪꯁꯨꯅꯦ
ꯑꯥ ꯍꯥꯢꯔꯣꯢꯁ
ꯅꯪ ꯅꯝꯕꯔ ꯋꯥꯟ
ꯑꯥꯎ
ꯎꯝ ꯅꯪꯁꯨ ꯏꯜꯂꯣ ꯑꯩꯁꯨ ꯏꯟꯒꯦ
ꯑꯗꯨ ꯉꯁꯤꯗꯤ ꯀꯔꯤ ꯃꯊꯦꯜ ꯆꯥꯔꯅꯤ
ꯉꯁꯤꯗꯤ ꯌꯦꯟ ꯆꯥꯗꯣꯢꯅꯦ ꯍꯥꯢꯕꯗꯤ ꯑꯩꯈꯣꯢ ꯑꯥ ꯏꯃꯥꯟꯕꯤ
ꯑꯥ ꯑꯥ ꯏꯃꯥꯢ ꯏꯕꯦꯝꯃꯟ ꯅꯨꯡꯉꯥꯢꯕꯒꯤ ꯅꯨꯡꯉꯥꯢꯕꯒꯤ ꯀꯩꯅꯣꯅꯤꯅꯦ ꯑꯗꯨꯗꯤ ꯒꯤ ꯃꯔꯨꯞꯅꯤꯅꯦ
ꯑꯗꯨꯅꯦ
ꯑꯩꯁꯨ ꯀꯣ ꯏꯃꯥꯟꯅꯕꯁꯤꯡꯗꯨ ꯈꯨꯟꯗ ꯑꯝꯇ ꯂꯩꯇꯕ ꯑꯗꯨꯒ ꯈꯨꯟꯗ ꯂꯩꯕ ꯃꯇꯝꯗꯤ ꯑꯩꯈꯣꯢ ꯑꯗꯨꯝ ꯄꯨꯜꯂꯒ ꯆꯥꯛ ꯆꯥꯃꯤꯟꯅꯕ ꯑꯗꯨꯝ ꯇꯧꯕꯗꯣ ꯑꯩ ꯉꯁꯤ ꯅꯪ ꯅꯪꯅ ꯍꯥꯢꯕ ꯀꯥꯟꯗ ꯑꯩ ꯌꯥꯝꯅ ꯃꯤꯁ ꯑꯣꯢꯔꯦ ꯑꯁ ꯅꯤꯡꯁꯤꯡꯉꯦ ꯑꯩꯁ ꯀꯥꯞꯅꯤꯡꯉꯦ ꯑꯩ ꯑꯩ ꯀꯥꯞꯅꯤꯡꯉꯦ
ꯅꯣꯡꯃ ꯑꯃ ꯇꯧꯋꯣ ꯑꯗꯨꯗꯤ
ꯍꯣꯢ ꯅꯪ ꯀꯣꯜ ꯊꯝꯕ ꯃꯇꯝꯗ ꯑꯩ ꯏꯊꯟꯇ ꯀꯞꯀꯅꯤ
ꯑꯁ ꯀ ꯀꯞꯄꯨꯅꯣ ꯍꯦ ꯀꯞꯄꯨꯅꯣ ꯍꯦ ꯀꯥꯞꯄꯤꯒꯅꯣ
ꯑꯗꯨꯝ ꯅꯪꯁꯨ ꯑꯗꯨꯝ ꯍꯧꯖꯤꯛ ꯀꯣꯜ ꯇꯧꯕꯁꯤꯅ ꯑꯔꯣꯢꯕ ꯑꯣꯢꯒꯅꯨ ꯑꯗꯨꯝ ꯃꯊꯪꯗꯁꯨ ꯑꯗꯨꯝ ꯑꯗꯨꯝ ꯇꯧꯔꯛꯎꯀꯣ
ꯍꯣꯢ ꯍꯣꯢ ꯑꯗꯨꯝ ꯑꯗꯨꯝ ꯈꯪꯅꯁꯦꯀꯣ
ꯍꯣꯢ ꯈꯪꯅꯁꯦꯕ ꯑꯁ ꯑꯗꯨꯒ ꯍꯣꯔꯦꯟꯁꯨ ꯕꯣꯜ ꯌꯦꯡꯒꯅꯤꯗꯅ
ꯍꯣꯢ
ꯑꯗꯨ ꯕꯣꯜ ꯌꯦꯡꯕ ꯃꯇꯝꯗ ꯅꯪꯅ ꯀꯔꯤꯒꯨꯝꯕ ꯉꯝꯕ ꯑꯣꯢꯗꯤ ꯑꯗꯨꯝ ꯅꯪꯅ ꯍꯔꯥꯎꯕꯗ ꯑꯩꯉꯣꯟꯗꯁꯨ ꯑꯗꯨꯝ ꯅꯪꯒꯤ ꯋꯥꯈꯜꯗ ꯑꯗꯨꯝ ꯍꯥꯢꯔꯑꯣꯕ
ꯍꯣꯢ ꯍꯣꯢ ꯍꯥꯢꯒꯦ ꯍꯥꯢꯒꯦ ꯑꯦ ꯑꯩꯒꯤ ꯄꯨꯛꯅꯤꯡꯗ ꯐꯥꯎꯕꯗꯣ
ꯑ ꯅꯪꯅ ꯄꯨꯛꯅꯤꯡꯗ ꯐꯥꯎꯕꯗꯣ ꯑꯩꯉꯣꯟꯗꯁꯨ ꯐꯥꯎꯍꯜꯂꯣꯕ ꯑ ꯑ ꯍ ꯍ ꯑꯥ
ꯗꯨ ꯇꯧꯒꯦ
ꯎꯝ
ꯅꯪꯅ ꯇꯥꯒꯦ ꯍꯥꯢꯔꯗꯤ ꯍꯥꯢꯕꯤꯒꯦ
ꯎꯝ ꯑꯗꯨ ꯑꯁꯤ ꯂꯣꯢꯕ ꯃꯇꯝꯗꯒꯣ
ꯑꯥꯎ
ꯑꯁ ꯅꯪꯁꯦ ꯑꯩꯅ ꯈꯪꯅꯤꯡꯕ ꯃꯔꯝ ꯈꯪꯅꯤꯡꯕ ꯃꯔꯝ ꯅꯪꯉꯣꯟꯗꯒꯤ ꯈꯪꯅꯤꯡꯕ ꯈꯔ ꯋꯥ ꯈꯔ ꯑꯩꯅ ꯂꯩ ꯂꯩꯌꯦꯕꯀꯣ ꯑꯗꯨ ꯎꯝ
ꯑꯗꯨꯝ ꯂꯣꯏꯔꯀꯥꯟꯗ ꯑꯗꯨꯝ ꯇꯞꯅ ꯑꯗꯨꯝ ꯑꯗꯨꯒꯤ ꯋꯥꯔꯤꯗꯣꯗꯨꯝ ꯁꯥꯟꯅꯁꯦ ꯑꯥ ꯑꯥ ꯑꯥ
ꯅꯪ ꯀꯅꯥ ꯀꯅꯥꯒ ꯂꯩꯃꯤꯟꯅꯕ꯭ꯔꯣ
ꯑꯩꯁꯦ ꯑꯗꯨꯝ ꯌꯨꯝ ꯑꯩꯈꯣꯏ ꯃꯃꯥ ꯕꯕꯥ ꯑꯗꯨꯝ ꯂꯩꯌꯦ
ꯑꯣ
ꯑꯈꯣꯏ ꯑꯗꯨꯝ ꯂꯩꯃꯤꯟꯅꯩꯌꯦ
ꯍꯣꯏ ꯑꯁ ꯅꯨꯡꯉꯥꯏꯔꯝꯅꯤꯍꯦ ꯑꯗꯨꯗꯤ
ꯍꯣ ꯑꯩꯗꯤ ꯑꯗꯨꯝ ꯀꯣꯏꯊꯣꯛꯄꯒꯨꯝꯕ ꯑꯗꯨꯝ ꯃꯞ ꯑꯗꯨꯝ ꯃꯄꯥꯟꯗ ꯂꯩꯕꯒꯨꯝꯕ ꯌꯥꯝ ꯄꯥꯝꯃꯦ ꯑꯗꯨꯕꯨ ꯑꯩ ꯆꯠꯊꯣꯛꯄ ꯌꯥꯗꯕ
ꯑꯣ
ꯑꯗꯨꯒꯤ ꯑꯩ ꯑꯁ ꯌꯥꯝ ꯅꯨꯡꯉꯥꯏꯇꯦ ꯑꯩ
ꯑꯗꯨꯗꯤ ꯕꯣꯜ ꯌꯦꯡꯕꯗꯤ ꯑ ꯅꯣꯏ ꯄꯦꯔꯦꯟꯁꯒ ꯑꯗꯨꯝ ꯄꯨꯟꯅ ꯌꯦꯡꯃꯤꯟꯕ꯭ꯔꯥ ꯅꯠꯇ꯭ꯔꯒ ꯅꯪ ꯏ ꯊꯟꯗ ꯐꯣꯟꯗ ꯌꯦꯡꯕ꯭ꯔꯥ
ꯏ ꯕꯣꯜ ꯌꯦꯡꯗꯦ ꯏꯊꯟꯇ ꯑꯗꯨꯝ ꯑꯩꯒꯤ ꯐꯃꯨꯡꯗ ꯏꯊꯟꯇ ꯑꯗꯨꯝ ꯌꯦꯡꯉꯒ ꯑꯩꯅ